ꯑꯥ ꯇꯥꯏ ꯇꯥꯏ
ꯍꯜꯂꯣ
ꯍꯜꯂꯣ ꯇꯥ ꯇꯥꯗ꯭ꯔꯣ ꯇꯥꯔꯦ ꯇꯥꯔꯦ ꯑꯩꯁꯨ ꯑ ꯇꯥꯏ ꯇꯥꯏ
ꯑ ꯎꯝ ꯆꯥꯛ ꯆꯥ
ꯍꯥꯥ
ꯀꯩꯗꯧꯔꯝꯃꯤꯅꯣ
ꯀꯩꯁꯨ ꯇꯧꯗꯦꯗ ꯆꯥꯛ ꯆꯥ ꯇꯣꯛꯑꯒ ꯂꯩꯔꯝꯃꯤꯅꯦ ꯅꯪꯗꯤ
ꯐꯃꯝꯕꯅꯦ
ꯎ ꯆꯥꯛꯆꯥꯥꯔꯕꯣ ꯅꯪꯗꯤ
ꯎꯝ ꯆꯥꯔꯦ ꯍꯧꯖꯤꯛ ꯀꯩꯗꯧꯔꯤꯒꯦ
ꯀꯩꯁꯨ ꯊꯣꯏꯗꯣꯛꯄ ꯇꯧꯗꯦꯗ ꯁꯨ ꯁꯨꯝ ꯆꯥꯛ ꯆꯥ ꯇꯣꯛꯑꯒ ꯔꯨꯝꯗ ꯂꯩꯔꯝꯃꯤꯅꯦ
ꯎꯝ ꯑ ꯀꯩꯅꯣꯔꯣ ꯑ ꯀꯣꯂꯦꯖ ꯀꯩꯅꯣ ꯇꯝꯃꯦ
ꯑ ꯑꯩꯗꯤ ꯀꯣꯂꯦꯖ ꯂꯣꯏꯔꯦ ꯇꯝꯕ ꯂꯣꯏꯔꯦ
ꯀꯨꯏꯔꯕ ꯂꯣꯏꯕ
ꯑꯥ ꯀꯨꯏꯔꯦ ꯑꯩ ꯇꯨ ꯊꯥꯎꯖꯟ ꯀꯌꯥꯗꯅꯣ ꯂꯣꯏꯕꯗꯨꯕꯣ ꯆꯍꯤ ꯃꯔꯤꯃꯨꯛ ꯐꯥꯔꯝꯃꯅꯤ ꯂꯣꯏꯅ
ꯎꯝ ꯃꯥꯁꯇꯔ ꯇꯧꯔꯕ ꯑꯗꯨꯗꯤ
ꯃꯥꯁꯇꯔꯗꯤ ꯇꯧꯗ꯭ꯔꯦ ꯒ꯭ꯔꯦꯖꯨꯋꯦꯠꯇ ꯂꯣꯏꯔꯦ ꯃꯥꯁꯇꯔ ꯇꯧꯖꯗꯔꯦ ꯅꯪꯗꯤ
ꯑꯣꯀꯣ ꯒ꯭ꯔꯦꯖꯨꯋꯦꯁꯟ ꯂꯣꯏꯗꯪ ꯉꯥꯏꯔꯤ
ꯑꯣ ꯑꯇꯣꯞꯄ ꯀꯩꯀꯩ ꯍꯣꯠꯅꯔꯤꯒꯦ
ꯍ ꯃꯈꯥ ꯇꯝꯗꯒꯦꯅ ꯈꯟꯕꯅꯦ
ꯎꯝ ꯐꯩ ꯐꯩ
ꯎꯝ
ꯃꯥꯁꯇꯔ ꯇꯧꯗꯣꯏꯔꯣ
ꯎꯝ ꯇꯧꯗꯣꯏꯅꯦ
ꯎꯝ ꯇꯣꯞꯄꯗꯤ ꯀꯩ ꯀꯩ ꯍꯣꯠꯅꯕ ꯂꯩꯒꯦ
ꯑꯩ ꯁꯕꯖꯦꯛ ꯂꯧꯔꯛꯑꯦ
ꯍꯥꯥ ꯀꯩ ꯍꯥꯢꯅꯣ ꯅꯪꯍꯥꯢꯗꯣ
ꯍꯜꯂꯣ
ꯎꯝ ꯇꯥꯕꯔꯣ
ꯑꯥ ꯇꯥꯔꯦ ꯀꯩ ꯁꯕꯖꯦꯛ ꯂꯣꯏꯔꯛꯏꯅꯣ
ꯑꯣ ꯑꯩ ꯄꯣꯜ ꯁꯥꯏꯟꯁ ꯂꯧꯋꯦ
ꯑꯣ ꯑꯥꯔꯠꯁ
ꯅꯩꯕꯤ ꯅꯪꯗꯤ ꯁꯥꯏꯟꯁꯂꯣ
ꯑꯥ
ꯑꯣ ꯇꯣꯉꯥꯜꯂꯦ ꯁꯞꯖꯦꯛꯁꯦ ꯑꯩꯗꯤ ꯇꯦꯟ ꯂꯣꯏꯕꯒ ꯇꯦꯟ ꯂꯣꯏꯕꯒ ꯑꯦꯂꯚꯦꯟ ꯇꯨꯋꯦꯜꯐꯇꯒꯤ ꯑꯗꯨꯝ ꯑꯥꯔꯠꯁ ꯉꯥꯛꯇ ꯂꯧꯋꯦ
ꯑꯣ ꯁꯥꯏꯟꯁ ꯑꯣꯏꯕ ꯑꯩꯅ
ꯑꯣ
ꯎꯝ
ꯀꯩ ꯏꯟꯖꯥꯡ ꯆꯥꯔꯒꯦ ꯅꯣꯏꯗꯤ
ꯑꯣꯛꯁꯥ
ꯀꯩꯖꯥꯡ ꯆꯥꯒꯦ
ꯑꯣ ꯆꯤꯛꯀꯟ
ꯎꯝ ꯎꯝ
ꯀꯩ ꯆꯥꯒꯦ
ꯑꯩꯔꯣ
ꯎꯝ
ꯑꯩꯁꯦ ꯑꯥ ꯀꯩ ꯀꯩ ꯌꯦꯟꯁꯥꯡ ꯍꯥꯏꯗꯣꯏꯅꯣ ꯍꯥꯏꯕ ꯍꯩꯇꯦꯅꯦ ꯎꯝ ꯆꯝꯊꯣꯡ ꯍꯥꯏꯇꯥꯔꯦ
ꯑꯣ ꯀꯥꯡꯁꯣꯏ
ꯎꯝ ꯀꯥꯡꯁꯣꯏ ꯍꯥꯏꯇꯥꯔꯦꯀꯣ ꯎꯝ
ꯎꯝ
ꯅꯣꯏꯅ ꯍꯥꯎꯕ ꯍꯦꯟꯈ꯭ꯔꯦꯅꯦ ꯉꯁꯤꯗꯤ
ꯑꯥ ꯉꯁꯤ ꯊꯨꯡꯍꯟꯗꯦꯅ ꯉꯔꯥꯡꯒꯤ ꯀꯩꯅꯣ ꯇꯧꯕꯅꯤ
ꯑꯥ ꯀꯥꯢꯗꯦꯗ ꯀꯥꯢꯗꯦꯗ
ꯎꯝ ꯉꯁꯤꯅ ꯀꯩꯅꯣ ꯑꯣꯏꯗꯣꯏꯕ ꯏꯔꯣꯝꯕ
ꯎꯝ ꯏꯔꯣꯝꯕꯁꯨ ꯍꯥꯎꯋꯤ ꯏꯔꯣꯝꯕ ꯐꯖꯅ ꯂꯣꯝꯕꯤꯕꯒꯤ
ꯎꯝ ꯍꯩꯅꯗꯕ ꯃꯣꯢꯅ ꯀꯩꯅꯣ ꯑꯇꯣꯞꯄ ꯀꯩꯅꯣ ꯉꯁꯤ ꯏꯔꯣꯝꯕꯗꯣ ꯅꯪ
ꯏꯁ ꯅꯪ ꯏꯔꯣꯝꯕ ꯍꯩꯅꯗꯦ ꯍꯥꯏꯔꯣ
ꯅꯠꯇꯦ ꯉꯁꯤ ꯍꯥꯏꯗꯤ ꯀꯅꯣ ꯃꯅꯥ ꯃꯁꯤꯡ ꯊꯦꯡꯅ ꯈꯣꯠꯇꯕ ꯑꯗꯨꯝ ꯂꯩꯕ
ꯅꯣꯡ ꯇꯥꯕ꯭ꯔꯣ ꯅꯣꯏꯔꯣꯝꯗ
ꯑ ꯇꯥꯔꯝꯃꯦ ꯍꯧꯖꯤꯛ ꯉꯍꯥꯛ
ꯑꯣ ꯅꯣꯡꯗꯣ ꯀꯟꯅꯒ ꯆꯨꯗꯧ ꯃꯥꯜꯂꯦ ꯃꯨꯛ ꯇꯣꯛꯈ꯭ꯔꯦꯅ ꯃꯤꯅꯤꯠ ꯑꯃ ꯑꯃꯕꯥꯎ ꯐꯥꯔꯝꯃꯣꯢ ꯅ ꯍꯥꯏꯔꯝꯃ ꯃꯨꯛ ꯇꯣꯛꯈ꯭ꯔꯦ
ꯆꯨꯔꯝꯃꯦ
ꯅꯣꯡ ꯏꯁꯤꯡꯒꯤ ꯐꯤꯕꯝ ꯐꯠꯇꯕꯅꯤꯅ ꯂꯧ ꯂꯧꯃꯤꯁꯤꯡꯁꯨ ꯂꯣꯏꯅ ꯋꯥꯅꯔꯦꯅꯦ ꯍꯧꯖꯤꯛꯀꯥꯟꯁꯦ
ꯎꯝ
ꯅꯨꯡꯁꯥ ꯁꯥꯏꯑꯦꯅ
ꯎꯝ
ꯍꯧꯖꯤꯛꯁꯨ ꯅꯣꯡ ꯇꯥꯔꯁꯨ ꯅꯣꯡꯁꯥ ꯁꯔꯤꯌꯦ ꯍꯥꯢꯗꯤ ꯍꯨꯃꯥꯡꯒ ꯁꯧꯕꯗꯣ
ꯑꯥꯎ ꯑꯥꯎ ꯑꯗꯨꯃꯥꯏ ꯇꯧꯋꯦ ꯍꯧꯖꯤꯛꯀꯥꯟꯗꯤ ꯑꯁ ꯈꯪꯗꯦꯗ ꯋꯦꯗ꯭ꯔꯁꯦ ꯏꯌꯥꯗ ꯌꯥꯗ꯭ꯔꯦ ꯍꯧꯖꯤꯛꯀꯥꯟꯁꯦ
ꯎꯝ ꯌꯥꯝꯁꯨ ꯁꯥꯢ ꯍꯥꯢꯗꯤ ꯑꯣꯢꯆꯥꯛꯅ꯭ꯔꯒ
ꯎꯝ ꯆꯥꯡ ꯅꯥꯏ ꯑꯗꯨꯅꯦ ꯁꯥꯗ꯭ꯔꯅꯤ ꯐꯦꯟ ꯊꯥꯔꯐꯥꯎ ꯄꯦꯟꯕ ꯅꯥꯏꯗꯦ ꯍꯥꯏꯁꯦ
ꯎꯝ ꯃꯄꯥꯟ ꯊꯣꯛꯄ ꯌꯥꯗꯦꯅ
ꯃꯄꯥꯟ ꯊꯣꯛꯄꯁꯨ ꯌꯥꯕꯖꯥꯠꯅꯤ ꯑꯗ ꯊꯣꯛꯅꯤꯡꯗꯕ
ꯑꯣ ꯅꯌꯤꯟ ꯅꯥꯎ ꯀꯌꯥ ꯂꯩꯒꯦ ꯅꯪꯗꯤ
ꯍꯥꯥ
ꯏꯆꯤꯟꯅꯥꯎ
ꯑ ꯑꯅꯤ
ꯑꯣ ꯅꯪꯅ ꯀꯌꯥꯁꯨꯕ ꯑꯍꯟ ꯑꯉꯥꯡ
ꯑꯝ ꯑꯇꯣꯝ ꯑꯃ ꯂꯥꯁ
ꯑꯣ ꯑꯅꯤ ꯈꯛꯇ ꯑꯣꯏꯔꯗꯤ ꯅꯪꯅ ꯂꯥꯁ ꯇꯥꯔꯦꯅꯦ ꯑꯗꯨꯗꯤ
ꯎꯝ ꯎꯝ ꯎꯝ ꯎꯝ ꯎꯝ ꯎꯝ ꯎꯝ ꯎꯝ ꯎꯝ ꯎꯝ
ꯎꯝ ꯅꯣꯡ ꯇꯥꯔꯛꯑꯕꯣꯖꯦ ꯑꯃꯨꯛ ꯑꯝ ꯇꯥꯔꯛꯑꯦ
ꯍꯧꯖꯤꯛꯃꯨꯛ ꯇꯥꯕ꯭ꯔꯣ
ꯑꯥ ꯃꯀꯨꯞ ꯃꯀꯨꯞ ꯇꯥ
ꯑꯩꯈꯣꯏꯗꯗꯤ ꯇꯥꯗꯤ-ꯇꯥꯗꯦ ꯍꯧꯖꯤꯛꯇꯤ ꯍꯥꯡꯈ꯭ꯔꯦ ꯅꯣꯡ ꯅꯣꯡ ꯐꯖꯅ ꯍꯥꯡꯈ꯭ꯔꯦ
ꯑꯈꯣꯏꯅ ꯑꯃꯨꯛ ꯇꯥꯔꯤ ꯅꯣꯡ
ꯃꯀꯨꯨꯞ ꯃꯀꯨꯞ ꯇꯥꯏ
ꯕꯣꯜ ꯌꯦꯡꯕ꯭ꯔꯣ
ꯌꯦꯡꯗꯦ
ꯕꯣꯜꯒꯤ ꯐꯦꯟꯁ ꯅꯠꯇ꯭ꯔꯣ
ꯑꯩ ꯀꯩꯅꯣꯗ ꯐꯥꯏꯅꯦꯜ ꯑꯣꯏꯅ ꯌꯦꯡꯅꯤ
ꯑꯣꯑꯣ ꯅꯪ ꯢꯁ ꯢꯁ ꯐꯥꯏꯅꯦꯜ ꯌꯦꯡꯅꯤ ꯍꯥꯏꯁꯤꯕꯨ ꯀꯅꯥ ꯁꯞꯄꯣꯔꯠ ꯇꯧꯗꯣꯏꯅꯣ
ꯑꯥꯁ ꯁꯞꯄꯣꯔꯠ ꯇꯧꯕꯩ ꯇꯠꯇꯦꯗ ꯆꯨꯝꯅꯒꯤ ꯑꯣꯄꯅꯤꯡꯒ ꯐꯥꯏꯅꯦꯜꯒꯗꯤ ꯑꯗꯨꯝ ꯌꯦꯡꯕꯗꯤ
ꯑꯣꯑꯣ
ꯇꯩꯗꯤ ꯌꯦꯡꯗꯕ
ꯑꯣ ꯌꯦꯡ ꯅꯨꯡꯉꯥꯏꯕ꯭ꯔꯣ ꯑꯣꯄꯅꯤꯡꯗꯕꯣ
ꯎꯪ ꯀꯌꯥ ꯅꯨꯡꯥꯏꯇꯦ ꯍꯟꯗꯛꯇꯤ
ꯍꯟꯗꯛ ꯐꯥꯏꯅꯦꯜꯗ ꯀꯩꯅꯣ ꯇꯧꯕ ꯌꯦꯡꯒꯦ ꯇꯧꯅꯦ
ꯎꯪ ꯌꯦꯡꯉꯨ ꯌꯦꯡꯉꯨ ꯁꯨꯝꯕꯖꯨ ꯈꯩ ꯌꯦꯡꯗꯣꯢꯅꯤ
ꯕꯣꯜ ꯌꯦꯡ ꯗꯦꯠ ꯀꯩꯅꯣꯗ ꯂꯣꯏꯗꯣꯏꯅꯤ ꯍꯥꯏꯗꯥꯢꯅꯦ ꯅꯥꯢꯟ
ꯅꯪꯗꯤ ꯃꯣꯜꯂꯤ ꯃꯣꯜꯂꯤ ꯌꯥꯝ ꯇꯧꯋꯦꯅ ꯋꯥ ꯆꯨꯝꯅ ꯀꯥ ꯉꯥꯡꯗꯦꯀꯣ
ꯗꯦꯠ ꯀꯩꯅꯣꯗ ꯅꯠꯇ꯭ꯔꯣ ꯂꯣꯏꯗꯣꯢꯁꯦ ꯅꯥꯏꯟꯇꯤꯟꯗ
ꯑꯥꯑꯥ ꯗꯦꯠ ꯅꯥꯏꯟꯇꯤꯟꯒꯤ ꯅꯨꯡꯗꯥꯡꯗ ꯑꯣꯏꯗꯧ ꯃꯥꯜꯂꯦꯅ ꯈꯟꯕꯗꯣ ꯅꯥꯏꯇꯤꯟꯒꯤ ꯅꯨꯡꯗꯥꯡꯗ ꯌꯦꯡꯍꯧꯗꯧ ꯃꯥꯜꯂꯦ ꯉꯥꯢꯕꯗꯨ ꯑꯩꯈꯣꯢꯅ
ꯅꯥꯏꯟꯇꯤꯟ ꯅꯨꯡꯗꯥꯡꯗ ꯑꯌꯨꯛ ꯇꯥ ꯑꯣꯏꯗꯕ꯭ꯔꯣ
ꯈꯪꯗꯦꯅꯦ ꯇꯨꯌꯦꯜꯚ ꯑꯩꯅ ꯌꯦꯡꯕꯅꯦ ꯇꯨꯌꯦꯜꯚꯇ ꯑꯩꯁꯨ ꯐꯤꯛꯆꯔꯗꯣ ꯐꯖꯅ ꯌꯦꯡꯗꯦ ꯒꯦꯕꯀꯣ ꯒꯨꯒꯥꯜꯗ ꯆꯪꯉꯥꯒ ꯌꯦꯡ ꯌꯦꯡꯉꯗꯤ ꯈꯪꯅꯤ ꯑꯩꯅ ꯎꯈꯤꯕꯗꯨꯅ ꯇꯨꯌꯦꯜꯚꯊꯥꯔꯇꯤ ꯑꯗꯨꯋꯥꯏꯗ ꯎꯈꯤꯕ ꯇꯨꯌꯦꯜꯚ ꯊꯥꯔꯇꯤ ꯑꯣꯏꯔꯗꯤ ꯅꯥꯢꯟꯇꯤꯟꯒꯤ ꯅꯨꯡꯗꯥꯡꯗ ꯉꯥꯏꯔꯒ ꯌꯦꯡꯗꯣꯏ ꯅꯠꯇ꯭ꯔꯥ
ꯑꯗꯨ ꯈꯟꯕ ꯈꯪꯗꯦꯀꯣ ꯑꯩ ꯗꯥꯢꯔꯦꯛ ꯆꯞ- ꯆꯥꯕꯗꯤ ꯐꯖ ꯌꯦꯡꯗꯕꯅꯦꯕ ꯅꯥꯟꯇꯤꯟ ꯇꯣꯏꯟꯇꯤꯗꯗꯤ ꯂꯩꯔꯕꯅꯦ
ꯑꯥ ꯃꯣꯏ ꯅꯥꯏꯟꯇꯤꯟ ꯍꯥꯏꯕ ꯁꯨꯝ ꯊꯤꯕꯗ- ꯈꯣꯠꯄꯗ ꯑꯗꯨꯏꯅꯦ
ꯑꯣꯑꯣ ꯍꯣꯏ ꯑꯣꯏꯔꯝꯕꯁꯨ ꯌꯥꯏ
ꯅꯃꯨꯛ ꯅꯨꯡꯊꯤꯟꯒꯨꯝꯕ ꯑꯌꯨꯛꯀꯨꯝꯕ ꯃꯥꯜꯗ ꯅꯨꯡꯗꯥꯡꯁꯤꯒꯨꯝꯕ ꯃꯥꯟꯕ
ꯊꯕꯛꯀ ꯇꯧꯕ꯭ꯔꯣ
ꯎꯝ ꯇꯧꯗꯦ ꯒ꯭ꯔꯦꯁꯟꯇꯧꯑꯦ ꯑꯇꯣꯞꯄ ꯇꯧꯗ꯭ꯔꯦ
ꯑꯪ ꯑꯇꯣꯞꯄꯗꯤ ꯀꯦꯝ ꯇꯧꯗꯦꯕꯀꯣ
ꯑ ꯇꯧꯗꯦ ꯍꯟꯗꯛ ꯀꯩꯅꯣ ꯇꯧꯗꯣꯏꯅꯦ ꯇꯝꯕ ꯀꯩꯅꯣ ꯂꯣꯏꯗꯉꯥꯏꯔꯤꯝꯅꯤꯅ ꯍꯟꯗꯛ
ꯎꯝ ꯀꯩ ꯀꯩ ꯊꯕꯛ ꯇꯧꯕ ꯄꯥꯝꯃꯤꯅꯣ
ꯎꯝ ꯑꯦꯛꯖꯥꯝ ꯒꯨꯝꯕ ꯊꯥꯒꯦ ꯈꯟ
ꯑꯣ ꯐꯩ ꯐꯩ ꯊꯥꯒꯗꯝꯅꯤ
ꯑꯦꯛꯖꯥꯝ ꯒꯨꯝꯕ ꯊꯥꯕ꯭ꯔ ꯗꯨꯝ
ꯎꯝ
ꯊꯕꯛ ꯇꯧꯔꯝ
ꯍꯥ ꯑꯩꯔꯣ
ꯑꯥ
ꯇꯧꯗꯦꯗ ꯊꯕꯛ ꯑꯩꯁꯨ ꯑꯟꯑꯦꯝꯄ꯭ꯂꯣꯏꯗꯅꯦ
ꯎꯝ
ꯊꯕꯛꯁꯦ ꯌꯥꯝ ꯐꯪꯕ ꯋꯥꯏꯅꯦ ꯍꯣꯏ ꯑ ꯂꯣꯀꯦꯜ ꯊꯕꯛꯇꯤ ꯇꯧꯋꯦ ꯍꯥꯏꯇꯥꯔꯦ ꯑꯗꯣ ꯁꯔꯀꯥꯔꯒꯤ ꯊꯕꯛꯇꯤ ꯐꯪꯗꯦ ꯍꯥꯏꯁꯤꯅꯤ
ꯎꯝ
ꯀꯩ ꯀꯩꯅꯣ ꯌꯥꯝ ꯆꯪꯉꯦꯅꯦ ꯁꯔꯀꯥꯔꯒꯤ ꯊꯕꯛꯇꯤꯀꯣ ꯑꯗꯨꯅ ꯑꯥ ꯈ ꯋꯥꯈꯤꯗꯧ ꯃꯥꯜꯂꯦ ꯌꯦꯡꯉꯤꯅꯦ ꯐꯪꯉꯗꯤ ꯑꯗꯨꯝ ꯆꯪꯉꯦ
ꯐꯪꯉꯛꯀꯅꯤ
ꯎꯝ ꯅꯣꯏ ꯂꯝꯕꯤ ꯃꯄꯥꯟꯗ ꯅꯛꯄ ꯃꯥꯜꯂꯦ ꯅꯣꯏ ꯌꯨꯝꯖꯦ ꯒꯔꯤ ꯃꯈꯣꯟ ꯌꯥꯝ ꯇꯥꯏꯗ ꯎꯝ ꯆꯥꯛ ꯆꯠꯊꯣꯛꯄꯅꯦꯅ ꯆꯥꯛ ꯆꯊꯣꯛꯑꯒ ꯍꯧꯖꯤꯛ ꯔꯨꯝꯗ ꯂꯩꯕꯅꯤꯅꯀꯣ ꯎꯏꯅꯤꯡꯂꯛꯄꯒꯨꯝ ꯇꯧꯔꯦꯍꯦ
ꯄꯨꯔꯥ ꯕꯦꯔꯥꯅꯦ ꯐꯃꯨꯡꯒ ꯍꯦꯛ ꯇꯥꯏꯅꯔꯨꯔꯗꯤ ꯌꯥꯗꯦꯅꯦ ꯏꯁꯥꯖꯦ ꯈꯔ ꯒ ꯅꯣꯏꯕꯅꯦ ꯕꯣꯝ ꯃꯀꯛ ꯃꯥꯁꯤꯜꯂꯛꯑꯦ
ꯅꯣꯡ ꯇꯥꯕꯁꯤꯗ
ꯎꯝ ꯕꯣꯜꯁꯨ ꯊꯦꯡ ꯊꯦꯡ ꯌꯦꯡꯕꯅꯤꯅꯀꯣ ꯎꯏꯁꯨ ꯎꯏꯅꯤꯡ ꯉꯦ ꯃꯛ ꯃꯛ
ꯅꯨꯡꯗꯥꯡꯗꯅ ꯑꯅꯝꯕ ꯇꯥ
ꯎꯝ
ꯎꯝ ꯑꯌꯨꯛꯇꯨꯝꯕ ꯅꯨꯡꯗꯤꯟꯒꯨꯝꯕ ꯇꯥꯕ ꯌꯥꯎꯗꯕ
ꯑꯥ ꯅꯨꯡ ꯅꯨꯡꯗꯤꯟ ꯋꯥꯏꯔꯝꯗꯤ ꯇꯥꯕ ꯌꯥꯎꯗ꯭ꯔꯦ ꯑꯩꯈꯣꯏꯒꯤꯗꯨꯗꯤꯀꯣ ꯑꯌꯨꯛ ꯉꯟꯇꯥ ꯇꯥꯕ ꯌꯥꯎꯋꯦ ꯑꯗꯨꯒ ꯅꯨꯡꯗꯥꯡ ꯄꯨꯡ ꯇꯔꯥ ꯃꯥꯄꯜ ꯃꯈꯥꯏꯗꯒꯤ ꯍꯧꯕꯁꯨ ꯌꯥꯎꯋꯦ ꯑꯗꯣ ꯑꯅꯝꯕꯅ ꯇꯨ ꯊꯔꯇꯤ ꯄꯨꯡ ꯑꯅꯤ ꯃꯈꯥꯏ ꯀꯣ
ꯎꯝ
ꯄꯨꯡ ꯑꯅꯤ ꯃꯈꯥꯏ ꯕꯥꯔꯣ ꯃꯈꯥꯏ ꯑꯗꯨꯒ ꯄꯨꯡ ꯇꯔꯨꯛ ꯃꯈꯥꯏ ꯅꯠꯇ꯭ꯔꯒ ꯇꯔꯦꯠ ꯑꯌꯨꯛꯀꯤꯗꯣ ꯑꯗꯥꯏꯗ ꯇꯥꯕ ꯌꯥꯎꯅꯤ ꯅꯨꯡꯊꯤꯟꯗ ꯇꯥꯕ ꯌꯥꯎꯗꯤ ꯐꯒꯗꯧꯕꯅꯤ
ꯑꯣ
ꯃꯣꯏ ꯃꯐꯝꯗꯣ ꯄꯨꯔꯥ ꯑꯣꯟꯅꯕꯅꯤꯅ ꯑꯈꯣꯏꯅ ꯁꯤꯗ ꯑꯦꯁꯤꯌꯥꯗ ꯂꯩꯔꯦ ꯃꯣꯏ ꯑꯥ ꯑꯃꯦꯔꯤꯀꯥꯔꯣꯝꯅ ꯇꯧꯕꯅꯤꯅꯀꯣ
ꯎꯝ